ꯍꯜꯂꯣ
ꯀꯩꯗꯧꯔꯤꯒꯦ
ꯀꯩꯝ ꯇꯧꯗꯦꯗ
ꯆꯛ ꯆꯔꯕꯣ
ꯆꯥꯔꯦ ꯅꯪ ꯆꯥꯔꯕꯣ
ꯆꯥꯗ꯭ꯔꯤꯌꯦ ꯆꯥꯗꯣꯏꯅꯤ ꯍꯧꯖꯤꯛꯁꯦ ꯑꯩ ꯌꯨꯝꯗ ꯅꯠꯇꯦ ꯑꯩꯗꯣ ꯉꯁꯥꯏꯗꯣ ꯑꯣꯇꯣ ꯐꯥꯔꯦꯗꯅ
ꯑꯥ
ꯑꯣꯇꯣ ꯐꯥꯔꯒ ꯑꯩꯁꯦ ꯀꯩ ꯍꯥꯏꯅꯤ ꯄꯨꯡ ꯀꯣꯜ ꯇꯧꯔꯛꯏꯕ ꯔꯨꯁꯥꯜꯗꯣ
ꯑꯣꯛꯇꯣ ꯐꯥꯔꯤꯀꯥꯟꯗ
ꯅꯠꯇꯦ ꯑꯣꯇꯣ ꯇꯣꯡꯉꯤꯀꯥꯟꯗ ꯑꯗꯣ ꯃꯥꯅ ꯀꯥꯏ ꯌꯧꯔꯒꯦ ꯍꯥꯏꯕ ꯑꯗꯣ ꯑꯩ ꯊꯥꯡꯃꯩꯕꯟ ꯌꯧꯔꯦꯕ ꯊꯥꯡꯃꯩꯕꯟ ꯌꯧꯔꯤꯁꯤꯗ ꯑꯩꯅ ꯅꯥꯒꯥꯃꯄꯥꯟ ꯌꯧꯔꯦ ꯍꯥꯏ ꯍꯥꯏꯔꯦ
ꯑꯥ
ꯑꯩꯁꯦ ꯍꯥꯏꯗꯤ ꯄꯥꯈꯠꯇꯅ ꯁꯨꯝ ꯑꯗꯨ ꯃꯥꯟꯅꯑ ꯅꯪ ꯊꯣꯛꯂꯛꯇ ꯉꯥꯏꯔꯣ ꯍꯥꯏꯔꯗꯤ ꯑꯗꯨꯅ ꯍꯣꯏ ꯑꯩꯗꯣ ꯀꯨꯏꯗ ꯊꯣꯛꯂꯛꯄ ꯎꯝ
ꯎꯝ
ꯍꯦꯒꯃꯕ ꯅ ꯐ ꯑ ꯉꯥꯛꯇꯪ ꯐꯝꯈꯤꯕ ꯋꯥꯔꯤ ꯁ ꯋꯥꯔꯤ ꯁꯥꯟꯅꯈꯤꯁꯤꯅ ꯋꯥꯔꯤ ꯑꯃꯨꯛ ꯁꯥꯟꯅꯗꯎꯔꯦ ꯑꯗꯨꯒ ꯆꯥ ꯊꯛꯄ ꯑꯃꯠ ꯆꯥ ꯊꯛꯄ ꯑꯃ ꯃꯈꯩ ꯀꯩꯅꯣ ꯇꯧꯔꯨꯔꯦ ꯍꯥꯏꯕ
ꯑꯥ
ꯑꯗ ꯃꯥꯅꯦ ꯃꯥꯗ ꯅꯪ ꯍꯣꯁꯇꯦꯜꯗ ꯅꯪ ꯍꯣꯁꯇꯦꯜꯗ ꯂꯩꯔꯤꯅꯤ ꯀꯣꯀ ꯇꯧꯔꯛꯏꯅꯤꯅꯦ ꯑꯩꯉꯣꯟꯗ ꯑꯗꯨꯅ ꯍꯣꯏ ꯈꯪꯉꯤ ꯍꯥꯏꯌꯦ ꯑꯗꯨꯒ ꯑ ꯆꯪꯉꯣ ꯆꯪꯉꯣ ꯆꯪꯉꯣ ꯊꯤꯡꯉ ꯊꯉꯤ ꯊꯦꯡꯉꯤ ꯌꯧꯔꯣꯑꯣ ꯍꯥꯏꯔꯛꯑꯣ ꯍꯥꯏꯌꯦ ꯑꯗꯨꯗꯏꯗ ꯍꯣꯏ ꯍꯣꯏ ꯌꯧꯔ ꯍꯥꯏꯔꯑꯒꯅꯦ ꯑꯩ ꯀꯣꯜ ꯊꯝꯒꯦ ꯑꯗꯨ ꯁꯤꯅꯒꯥ ꯏꯝꯐꯥꯜꯗ ꯀꯨꯝꯃꯦ ꯑꯗꯨꯒ ꯀꯨꯝꯃꯒꯝꯀꯜꯗ ꯆꯠꯂꯦ ꯆꯠꯂꯦ ꯆꯠꯂꯦ ꯑꯃꯨꯛ ꯑꯗꯨꯒ ꯆꯠꯂ ꯑꯣꯇꯣ ꯑꯃꯨꯛ ꯐꯥꯔꯦ ꯀꯩꯁ ꯌꯥꯝ ꯄꯥꯠꯀꯦ
ꯑ
ꯑꯗꯣ ꯑꯃꯨꯛ ꯇꯣꯡꯉꯦ ꯑꯗꯣ ꯑꯩꯁꯦ ꯑꯁ ꯏꯁꯇꯦꯁꯅꯔꯤꯗ ꯍꯌꯦꯡꯂ ꯔꯨꯔꯁꯥꯒꯤ ꯑꯩꯁꯦ ꯍꯦꯟ ꯔꯤꯇꯟꯁꯦ ꯂꯦꯇꯔꯒꯤꯅꯕꯅ ꯀꯩ ꯀꯩꯅꯣ ꯍꯣꯏ ꯁꯨꯝ ꯑꯩꯗꯣ ꯀꯩꯅꯣꯝ ꯑꯥꯏꯗꯤꯌꯥ ꯑꯃ ꯂꯥꯛꯑꯛꯇꯅ ꯑꯩꯗꯣ ꯀ ꯌꯣꯟꯁꯤ ꯌꯁꯤ ꯀ ꯀꯆꯥꯠ ꯄꯤꯄꯥꯏ ꯂꯩꯔꯨꯔꯦ
ꯑꯥ
ꯐꯖꯔꯦ ꯑꯗꯨꯒ ꯑꯗꯨꯒ ꯁꯥꯅ ꯑꯃꯨꯛꯀꯣꯜ ꯀꯣꯜ ꯇꯧꯔꯛꯒꯨꯝ ꯀꯣꯜꯧꯔꯣ ꯀꯩꯅꯣꯝ ꯇꯧꯕ ꯃꯥꯁꯨ ꯑꯅꯤꯅ ꯀꯣꯜ ꯇꯧꯔꯛꯄꯅꯤꯅꯦ ꯑꯩꯉꯣꯟꯗ
ꯑꯥ
ꯑꯗꯣ ꯑꯩꯅ ꯍꯣꯁꯇꯦꯜ ꯌꯧꯔꯦ ꯍꯥꯏꯌꯦ ꯑꯗꯩ ꯏꯁꯇꯦꯁꯟꯗ ꯆꯪꯉꯨꯕꯅꯦ ꯍꯥꯏ ꯑꯗꯨꯃꯥꯏ ꯂꯥꯛꯑꯣ ꯍꯣꯏ ꯍꯣꯏ ꯍꯣꯏ ꯍꯣꯏ ꯌꯥꯏꯔꯦ ꯌꯧꯕ ꯌꯧꯔꯗꯤꯒ ꯇꯧꯔꯛꯑꯦ ꯅꯣꯏ ꯀꯣ ꯃꯥꯅ ꯍꯥꯏꯕꯁꯤ ꯁꯤ ꯊꯕꯛꯁꯦ ꯑꯣꯏꯊꯣꯛꯇꯗꯤ ꯅꯪꯉꯣꯟꯗ ꯉꯥꯡꯉꯛꯀꯅꯤꯌꯦ
ꯑ
ꯀꯩꯕꯥ
ꯇꯥꯗ꯭ꯔꯦ ꯈꯜꯂꯣ ꯇꯥꯔꯕꯣ
ꯇꯥꯔꯦ ꯇꯥꯔꯦ ꯇꯥꯔꯦ
ꯑꯥ ꯑꯗꯨꯗ ꯊꯕꯛ ꯑꯣꯏꯅꯊꯣꯛꯇ꯭ꯔꯗꯤ ꯀꯩ ꯍꯥꯏꯕ ꯎꯝ ꯎꯝ
ꯊꯕꯛꯇꯣ ꯑꯣꯏꯊꯣꯛꯇ꯭ꯔꯗꯤ ꯅꯪꯉꯣꯟꯗ ꯉꯥꯡꯉꯛꯀꯅꯤꯌꯦ
ꯑ
ꯑꯗꯨꯒꯦꯅꯤ ꯍꯦ ꯏꯕꯥꯅꯤ ꯇ꯭ꯔꯥꯏ ꯇꯧꯃꯤꯟꯅꯁꯦꯅ ꯇꯧꯕꯅꯤ ꯁꯤꯗꯤ ꯍꯥꯏꯗꯤ ꯃꯥꯅ ꯑꯩꯉꯣꯟꯗ ꯏꯟꯁꯤꯟꯕ ꯅꯠꯇꯦ ꯍꯥꯏꯕ ꯑꯩꯅ ꯑꯗꯨ ꯃꯥꯅ ꯍꯣꯏ ꯍꯣꯏ ꯍꯣꯏ ꯑꯗꯨꯗꯤ ꯌꯥꯔꯦ ꯍꯣꯏ ꯍꯣꯏ ꯍꯣꯏ ꯑꯗꯨꯗꯤ ꯌꯥꯔꯦ ꯇꯧꯔ ꯇꯣꯛꯈ꯭ꯔꯦ ꯑꯁ ꯆ ꯌꯦꯟꯖꯥꯡꯁꯤꯦ ꯇꯥꯅꯤꯡꯗꯦ ꯍꯥꯏꯕꯅꯤꯀ ꯄꯨꯔꯥ ꯌꯦꯟꯖꯥꯡꯁꯤꯦ ꯅꯪ ꯎꯔꯗꯤ ꯄꯨꯔꯥ ꯎ ꯇꯧꯅꯦ ꯁꯤꯡꯃꯩ ꯍꯥꯏꯕꯤꯒꯦ
ꯍꯩ ꯌꯦꯟꯖꯥꯡ ꯊꯣꯡꯛꯑꯦꯒ ꯁꯤꯗꯤ
ꯍꯧꯗ꯭ꯔꯤꯌꯦ
ꯍ ꯑꯍꯥꯟꯈꯣꯏ ꯁꯧꯒꯔ꯭ꯤ ꯆ ꯁꯧꯒꯔꯤ ꯊꯣꯡꯉꯦ ꯑꯗꯨ ꯇꯥꯔꯁꯨ ꯑꯩꯈꯣꯏ ꯁꯧꯒꯔꯤꯗꯣ ꯃꯣꯏ ꯃꯣꯏ ꯁꯧꯒꯔꯤꯗꯣ ꯀꯩꯅꯣ ꯇꯧꯔꯝꯃꯣꯏꯌꯦ ꯍꯥꯏꯗꯤ ꯍꯥꯎꯔꯝꯃꯣꯏꯕ ꯑꯍꯥꯎꯕ ꯑꯣꯏꯔꯝꯃꯣꯏꯕ
ꯁꯨꯡꯍꯥꯎ ꯍꯥꯎꯇꯦ ꯎꯕꯦꯝꯃ ꯀꯩ ꯌꯦꯉꯣꯅꯦ ꯃꯁꯛꯁꯨ ꯏꯁꯤꯡꯁꯤꯅ ꯃꯊꯛꯇ ꯇꯥꯎꯔ ꯂꯩꯑꯦ ꯍꯥꯏꯕ
ꯎꯝ
ꯑꯗꯣ ꯃꯅꯥ ꯑꯁ ꯕꯤꯠ ꯌꯥꯝ ꯌꯥꯎꯗꯦꯗ ꯆꯥꯛ ꯆꯥꯔꯦ ꯑꯗꯨꯁꯨ ꯆꯥꯛ ꯈꯔ ꯆꯥꯁꯤꯟꯒꯅꯤ ꯍꯧꯖꯤꯛꯁꯦ ꯑꯩꯅ ꯆꯥꯗꯣꯏꯁꯦ ꯆꯥꯛꯁꯦ ꯊꯦꯛ ꯆꯥꯗꯣꯏꯔꯒ ꯑꯥ ꯑꯩ ꯒꯤ ꯀꯩꯕ ꯀꯦꯃꯤꯁꯇ꯭ꯔꯤ ꯍꯣꯝꯋꯔꯛꯁꯦ ꯇꯧꯊꯣꯛꯑꯅꯤ ꯑꯗꯨꯒ ꯀꯦꯃꯤꯁꯇ꯭ꯔꯤ ꯍꯣꯝꯋꯔꯛ ꯇꯨ ꯍꯦꯛ ꯂꯣꯏꯔꯒ ꯁꯤ ꯃꯨꯁꯥꯒꯤ ꯁꯤ ꯑꯃꯨꯛ ꯁꯦꯝꯃ ꯂꯩꯔꯅꯦ ꯑꯗꯣ ꯄꯨꯡ ꯕꯥꯔꯣ ꯇꯥ ꯉꯥꯏꯔꯒ ꯍꯦ
ꯎ ꯅꯪꯗꯣ ꯋꯥꯔꯤ ꯁꯥꯟꯅ ꯁꯥꯟꯅꯅ ꯑꯗꯨꯝ ꯁꯦꯝꯒꯦ ꯁꯦꯝꯃꯣ ꯑꯩꯒ ꯀꯣꯜ ꯋꯥꯔꯤ ꯁꯥꯅ ꯁꯥꯟꯅꯅ
ꯍꯣꯏ ꯍꯣꯏ ꯇꯧꯗꯣꯏꯅꯦꯕ ꯃꯥꯗꯣ ꯌꯨꯝ ꯍꯜꯂꯛꯇꯦ ꯍꯥꯏꯕ ꯃꯥꯁꯨ ꯍꯩ ꯐꯣ ꯀꯁꯔ ꯀꯩꯅꯣ ꯏꯕꯥꯅꯤꯀꯣꯜ ꯅꯠꯇꯦꯕ ꯏꯕꯥꯅꯤ ꯀꯌꯥ ꯍꯥꯏꯔꯒ ꯋꯥꯔꯤ ꯁꯥꯟꯅꯗꯣꯏꯅꯣꯕ ꯅꯪ ꯍꯥꯏꯔꯤꯁꯦ
ꯎ ꯈꯪꯗꯦ ꯑꯩꯁꯨ
ꯈꯪꯉꯣꯏ
ꯀꯨꯟꯗꯤ ꯋꯥꯠꯂꯤꯗꯥꯏꯅꯦ
ꯀꯨꯟꯊꯔꯣ ꯀꯨꯟ ꯅꯠꯇꯦꯍꯦ ꯅꯪꯁꯨ ꯀꯨꯟꯔꯣ ꯃꯥꯅꯤꯅꯦ ꯀꯨꯟꯅꯤꯅꯦ ꯍꯣꯏꯅꯦ
ꯏꯕꯦꯝꯃ ꯅꯪꯗꯤ ꯑꯗꯨꯗ ꯂꯣꯏꯔꯦꯗꯅ ꯑꯩꯗꯤ ꯑꯃꯨꯛ ꯑꯃꯨꯛ ꯑꯃꯨꯛ ꯇꯧꯔꯨꯗꯣꯏꯅꯦ ꯀꯨꯟ ꯑꯩꯒꯤ ꯀꯨꯟ ꯑꯃꯨꯛ ꯑꯩꯒꯤ ꯀꯨꯟ ꯑꯃꯨꯛ ꯊꯤꯔꯨ ꯗꯣꯏꯅꯦꯕ ꯇꯧꯅꯕ ꯑꯩ ꯋꯥꯔꯦ ꯑꯩ ꯀꯞꯅꯤꯡꯉꯦ ꯑꯩ ꯑꯁ ꯑꯩ ꯈꯪꯗꯦ
ꯅꯪ ꯀꯩꯕ ꯅꯪ ꯍꯣꯁꯇꯤꯅꯥꯗ ꯀꯌꯥꯔꯛ ꯇꯧꯔꯒꯦ ꯑꯃꯨꯛꯇꯪ
ꯑꯃꯨꯛꯇꯪ ꯇꯧꯗ ꯉꯥꯏꯔꯤ ꯑꯗꯨ ꯃꯥꯏ ꯃꯈꯣꯟꯗꯣ ꯑꯉꯥꯡ ꯌꯥꯝ ꯃꯥꯂꯝꯕꯩ ꯇꯧꯈꯤꯗ꯭ꯔꯦꯕ
ꯑꯉꯥꯡ ꯌꯥꯝ ꯃꯥꯟꯃꯟꯕꯩꯌꯦ ꯑꯉꯥꯡꯅꯦ ꯀꯩꯅꯣ ꯅꯪꯁꯨ
ꯑꯩ ꯉꯁꯥꯏꯒꯤ ꯀꯩꯅꯣꯗꯣ ꯑ ꯑ ꯀꯩꯅꯣ ꯕꯦꯛ ꯍꯨꯔꯥꯟꯕꯩ ꯋꯥꯔꯤꯗꯣ ꯑꯗꯨ ꯑꯃꯨꯛ ꯂꯤꯔꯤꯅꯦ ꯍꯥꯏꯕ ꯃꯉꯣꯟꯗ
ꯕꯦꯛ
ꯑꯥ ꯑꯥ ꯑꯥ ꯇꯧꯔ ꯇꯥꯏꯕ ꯑꯗꯨꯒ
ꯑꯩ ꯁꯤꯔꯦꯗ
ꯍꯣꯁꯤꯅꯥ
ꯅꯪ ꯑꯗꯣ ꯑꯩ ꯀꯩꯅꯣꯝ ꯍꯥꯏꯔꯨꯔꯥ ꯅꯪ ꯕꯦꯛ ꯍꯨꯔꯥꯟꯕꯩ ꯋꯥꯔꯤꯗꯣ ꯅꯪ ꯑꯩꯉꯣꯟ ꯅꯪ ꯕꯦꯒ ꯍꯨꯔꯥꯟꯕꯩ ꯋꯥꯔꯤꯗꯣ ꯅꯪ ꯑꯩꯉꯣꯟꯗꯁꯨ ꯂꯤꯗꯦꯉꯣ ꯑꯩ ꯑꯩꯅ ꯀꯥꯎꯔꯨꯕ ꯍꯥꯏꯇꯥꯔꯦ
ꯑꯣ ꯅꯪ ꯀꯌꯥꯕꯨꯛ ꯇꯥꯍꯧꯒꯦ
ꯀꯌꯥꯕꯨꯛ ꯇꯥꯍꯧꯒꯦ ꯍꯥꯏꯗꯣ ꯉꯁꯥꯏꯒꯤꯗꯣ ꯑꯩꯅ ꯇꯥꯍꯧꯕꯗꯣ ꯅꯪꯗꯣ ꯎꯕ꯭ꯔꯥ ꯀꯩꯅꯣ ꯇꯧꯔꯦ ꯑꯗꯨꯒ ꯅꯪꯗꯣ ꯆꯥꯕꯤ ꯑ ꯆꯥꯕꯤꯗꯣ ꯑꯃꯨꯛ ꯕꯦꯛꯇ ꯌꯥꯎꯔꯝꯗ꯭ꯔꯦ ꯑꯗꯨ ꯑꯗꯨꯗꯩ ꯈꯪꯗ꯭ꯔꯦ ꯑꯩ
ꯍꯣꯏ ꯍꯣꯏ ꯑꯗꯨꯗꯒꯤ ꯑꯩꯁꯦ ꯀꯞꯄꯦ ꯀꯞꯄꯦ ꯀꯞꯄꯒꯅꯦ ꯎꯝ ꯀꯩꯅꯣ ꯇꯧꯔꯦꯕ ꯑꯩꯁꯦ ꯑꯁ ꯑꯩꯁꯦ ꯍꯣꯞ ꯀꯥꯏꯔꯦ ꯑꯩꯈꯣꯏ ꯃꯥꯗ ꯐꯣꯟ ꯇꯧꯗ ꯌꯥꯔꯣꯏ ꯍꯥꯏ ꯕꯠ ꯑꯩꯁꯦ ꯑꯃꯨꯛ ꯐꯣꯟꯗꯤ ꯇꯧꯅꯤꯡꯗ꯭ꯔꯦꯕ ꯑꯩꯈꯣꯏ ꯃꯥ ꯐꯣꯟ ꯇꯧꯗꯤ ꯈꯣꯟ ꯊꯤ ꯆꯥꯔꯅꯤꯅꯀꯣ ꯑꯗꯨꯗꯨꯒꯅꯦ ꯑꯩꯁꯦ ꯀꯩꯅꯣ ꯇꯧꯔꯦ ꯑ ꯐꯣꯟꯁꯦ ꯀꯅꯥꯝ ꯇꯧꯗꯦꯀꯣ ꯑꯩ ꯄꯨꯔꯥ ꯆꯥꯟꯗꯤꯒꯔ ꯃꯩꯇꯩ ꯄꯨꯝꯕ ꯑꯃ ꯂꯩ ꯍꯥꯏꯗꯣ ꯇꯥꯔ ꯑꯗꯨ ꯑꯣꯏꯔꯁꯨ ꯑꯩ ꯀꯅꯥꯝ ꯇꯧꯗ꯭ꯔꯦ ꯑꯗꯨꯗꯨꯒꯅꯦ ꯑ ꯃꯈꯥꯗ ꯑꯗ ꯑ ꯂꯝꯌꯥꯟꯕꯅ ꯐꯣꯟ ꯇꯧꯔ ꯍꯥꯏꯗꯤ ꯑꯗꯨ ꯆꯥꯕꯤꯗꯣ ꯊꯤꯟꯖꯤꯟꯕ ꯌꯥꯕ ꯑꯃ ꯂꯩꯕꯅꯦ ꯊꯤꯟꯖꯤꯟꯕ ꯌꯥꯕ ꯊꯣꯛꯄꯅꯦ ꯑꯗꯨ ꯊꯣꯛꯄꯗꯣ ꯊꯤꯌꯣ ꯑꯗꯨꯗꯨꯒ ꯂꯩꯌꯣ ꯍꯥꯏꯕꯦꯕꯀꯣ ꯑꯗꯣ ꯑꯩꯁꯦ ꯑꯁ ꯑ ꯂꯩꯕꯨ ꯂꯩꯔꯝꯒꯗ꯭ꯔꯅꯦ ꯑꯩꯁꯦ ꯀꯞꯄ ꯀꯞꯄꯒ ꯗꯨꯀꯥꯟ ꯈꯨꯗꯤꯡꯗ ꯆꯠꯂꯦ ꯚꯩꯌꯥ ꯑꯁꯤꯒꯤ ꯄꯣꯠꯀꯤ ꯁꯨꯃꯥꯏꯅ ꯂꯩꯒꯗ꯭ꯔꯥ ꯈꯣꯠꯀꯗ꯭ꯔꯥꯅ ꯃꯣꯏ ꯂꯩꯔꯣꯏ ꯂꯩꯔꯣꯏ ꯅꯪ ꯁꯤ ꯊꯤꯔꯤꯗꯣ ꯀꯔꯤꯒꯤꯅꯣ ꯁꯤ ꯀꯩꯁꯨ ꯐ ꯑ ꯐꯪꯗꯕꯅꯦꯅ ꯍꯥꯏꯔꯛꯇꯣꯏꯅꯦꯕ ꯍꯥꯏꯗꯤ ꯑꯩꯁꯦ ꯑꯩꯈꯣꯏꯒꯤ ꯑꯟ ꯇꯤ ꯑꯃ ꯂꯩꯌꯦꯕ ꯇꯧꯕ ꯍꯥꯏꯗꯤ ꯑꯩꯅ ꯑꯗꯨꯝ ꯄꯣꯠ ꯂꯩꯕ ꯑꯗ ꯃꯥꯉꯣꯟ ꯆꯪꯉꯦꯕ ꯑꯗꯨꯒ ꯑꯟꯇꯤ ꯁꯤꯒꯤꯁꯦ ꯂꯩꯒꯗ꯭ꯔꯅ ꯍꯥꯏꯌꯦꯕꯀꯣ ꯑꯩꯅ ꯍꯜꯂꯣ
ꯇꯥꯏꯌꯦ ꯇꯥꯏꯌꯦ ꯍꯥꯏꯌꯣ ꯇꯥꯏꯌꯦ ꯍꯥꯏꯌꯣ
ꯑꯣ ꯑꯗꯨꯗꯨꯒ ꯃꯥꯅ ꯂꯩ ꯑ ꯑ ꯁꯤ ꯁꯤꯒꯤ ꯁꯤꯒꯤꯁꯦ ꯁꯤꯒꯤꯁꯦ ꯂꯩꯇꯦꯌꯦ ꯕꯦꯇꯥ ꯁꯤꯒꯤ ꯀꯃꯥꯏꯅ ꯁꯦꯝꯅꯗꯕꯅꯤꯀꯣ ꯇꯧꯅꯦꯅ ꯍꯥꯏ ꯑꯗ ꯑꯩꯁꯦ ꯅꯪ ꯀꯩꯒꯤꯅꯣ ꯑꯗꯨꯃꯥꯏꯅ ꯃꯤꯠꯅ ꯂꯅꯥꯄꯣꯡꯝꯃꯤꯗꯨꯕ ꯀꯩꯗꯧꯔꯒꯦ ꯅꯪ ꯀꯞꯄꯤꯗꯣꯅ ꯍꯥꯏꯌꯦꯕ ꯑꯗ ꯑꯩꯁꯦ ꯃꯥ ꯑꯃ ꯍꯥꯏꯔꯕꯗ ꯑꯩꯁꯦ ꯄꯨꯔꯥ ꯑꯃꯨꯛ ꯍꯦꯟꯅ ꯇꯦ ꯑꯃꯨꯛ ꯍꯦꯟꯅ ꯄꯨꯔꯥ ꯀꯞꯊꯣꯛꯈ꯭ꯔꯦꯕ ꯑꯩꯁꯦ ꯑꯗꯨꯗꯨꯒ ꯑꯩꯗꯣ ꯑꯗꯨꯝ ꯎꯝ ꯑ ꯑꯩ ꯀꯞꯊꯣꯛꯈ꯭ꯔꯦ ꯐꯖꯅ ꯑꯗꯨꯒ ꯑꯩ ꯁꯨꯃꯥꯏ ꯁꯨꯃꯥꯏꯅ ꯇꯧꯔ ꯃꯥꯡꯈꯤꯕꯩꯅꯤ ꯈꯣꯠꯈꯤꯕꯩꯅꯤ ꯍꯥꯏꯔ ꯍꯩꯃꯥ ꯑꯁ ꯅꯪꯁꯤꯗꯤ ꯑꯗꯣ ꯑꯩꯈꯣꯏꯗ ꯀꯣꯛ ꯍꯥꯏꯔꯣ ꯌꯥꯗ꯭ꯔꯣ ꯈꯣꯠꯂꯣ ꯌꯥꯗ꯭ꯔꯣ ꯑꯩꯈꯣꯏ ꯂꯩꯔꯤꯁꯤꯗꯤ ꯈꯣꯠꯂꯤꯁꯤꯗꯤꯒ ꯇꯧꯔꯒ ꯃꯣꯏꯗꯣ ꯄꯨꯔꯥ ꯀꯝꯐꯔꯠ ꯇꯧꯔꯦ ꯍꯥꯏꯗꯤ ꯍꯥꯏꯗꯤ ꯑꯗꯨꯗꯣ ꯑꯩꯒꯁꯨ ꯈꯣꯏ ꯋꯥꯔꯤ ꯁꯥꯟꯅꯩꯕ ꯑ ꯑꯗꯨꯣ ꯑꯟꯇꯤꯗꯣ ꯑꯩꯒ ꯑꯗꯨꯝ ꯀꯧꯅꯩꯌꯦꯕ ꯑꯟꯇꯤ ꯑꯟꯇꯤ ꯑꯟꯇꯤꯗ ꯑꯗꯨꯝ ꯀꯧꯅꯩꯑꯕ ꯌꯥꯝ ꯅꯨꯡꯁꯤꯌꯦꯕ ꯑꯗꯨꯗꯣ ꯑꯗꯨꯗꯨꯒ ꯃꯥꯅ ꯑꯗꯨꯃꯥꯏꯅ ꯑꯁ ꯈꯣꯏ ꯂꯩꯁꯤꯗꯤ ꯑꯣ ꯀꯩꯝ ꯈꯜꯂꯨꯅꯣ ꯀꯩꯝ ꯈꯜꯂꯅꯣ ꯕꯦꯛꯇꯣ ꯅꯪ ꯅꯝꯕꯔꯒꯨꯝꯕ ꯒꯥꯔꯤ ꯅꯝꯕꯔ ꯑꯗꯨꯗꯤ ꯑꯃ ꯑꯃ ꯅꯪ ꯂꯣꯏ ꯈꯪꯍꯧꯕ꯭ꯔꯣ ꯈꯣꯠꯄ꯭ꯔꯣ ꯍꯥꯏ ꯍꯥꯏꯅ ꯍꯣꯏ ꯗꯤ ꯍꯍꯣꯏ ꯑꯟꯇꯤ ꯈꯪꯍꯧꯋꯦ ꯑꯩ ꯄꯩꯁꯥꯗꯣ ꯄꯦꯃꯦꯟ ꯑꯩ ꯐꯣꯟꯗꯤ ꯑ ꯎꯆꯤꯟꯅꯥꯆꯤꯅꯥ ꯑꯩꯅ ꯄꯥꯏꯍꯧꯔꯦ ꯈꯣꯠꯍꯧꯔꯦꯅ ꯍꯥꯏꯌꯦꯕꯀꯣ ꯑꯁ ꯑꯗꯨ ꯅꯪꯕꯨꯣ ꯑꯁ ꯑꯗꯨꯕꯨ ꯌꯦꯡꯉꯨꯅꯦ ꯑꯉꯥꯡꯁꯦ ꯃꯄꯥꯟꯗ ꯑꯁꯣꯝꯗꯒꯤ ꯃꯤꯒꯤ ꯂꯝꯗ ꯂꯥꯏꯔꯤꯛ ꯇꯝꯕ ꯂꯥꯛꯑꯒ ꯁꯨꯃꯥꯏꯅ ꯇꯧꯕꯤꯁꯤꯕꯨ ꯀꯩꯒꯤꯅꯣ ꯈꯣꯠꯀꯤꯅꯣ ꯀꯥꯏ ꯃꯣꯏꯁꯨ ꯌꯥꯝ ꯁꯥꯎꯔꯦ ꯑꯗꯨꯗꯒꯤ ꯃꯌꯥꯡ ꯄꯨꯔꯥ ꯃꯅꯤꯄꯨꯔꯗ ꯀꯩꯅꯣꯝꯃ ꯑꯦꯛꯁꯤꯗꯦꯟꯒ ꯊꯣꯛꯑꯒ ꯃꯤ ꯃꯌꯥꯝ ꯌꯣꯝꯁꯤꯟꯕꯗꯣ ꯍꯪꯕ꯭ꯔꯥ
ꯑꯥ
ꯑꯗꯨꯃꯥꯏꯅꯅꯤꯀꯣ ꯇꯧꯔꯤꯁꯦ ꯃꯌꯥꯝ ꯃꯌꯥꯝ ꯌꯣꯝꯁꯜꯂꯦ ꯎꯝ ꯑꯩ ꯑꯩ ꯊꯠꯅꯅꯦ ꯃꯩꯇꯩꯁꯦ
ꯎ
ꯑꯗꯨꯗꯨꯒ ꯀꯩꯗꯧꯔ ꯀꯩꯗꯧꯔ ꯅꯣꯏ ꯀꯩ ꯀꯩ ꯇꯧꯔꯣꯏ ꯈꯣꯠꯂꯒꯦ ꯑꯗꯨꯗꯨꯁꯨ ꯄꯨꯂꯤꯁ ꯀꯧꯁꯤꯛ ꯄꯨꯂꯤꯁ ꯀꯧꯁꯤꯒꯗ꯭ꯔꯣ ꯄꯨꯂꯤꯁꯦ ꯀꯧꯔꯦ
ꯎꯝ
ꯑꯗꯨꯗ ꯑꯩꯁꯦ ꯄꯨꯂꯤꯁꯦ ꯐꯖꯅ ꯑꯩ ꯃꯌꯥ ꯑꯦꯕ꯭ꯔꯤ ꯃꯌꯥꯝ ꯃꯌꯥꯝꯗꯣ ꯑꯁ ꯑꯗꯨꯅꯦ ꯑꯁ ꯃꯣꯏꯣ ꯄꯨꯔꯥ ꯃꯣꯏ ꯃꯣꯏ ꯁꯖꯦꯁꯟ ꯄꯤꯅꯔꯒꯀꯣ ꯌꯥꯝ ꯅꯨꯡꯁꯤ ꯆꯥꯅ ꯍꯅꯨꯕꯒ ꯑꯗꯨꯁꯨ ꯑꯁꯥꯗꯣ ꯑꯗꯨꯗꯤ ꯑꯗꯨꯃꯥꯏꯅ ꯇꯧꯅ ꯐꯠꯇ꯭ꯔꯣ ꯑꯗꯨꯗꯤ ꯑꯗꯨꯃꯥꯏꯅ ꯇꯧꯅ ꯐꯠꯇ꯭ꯔꯣ ꯀꯥꯏꯅ ꯃꯣꯏ ꯐꯁꯦ ꯄꯛꯄꯤꯅ ꯄꯤꯅꯔꯦꯀꯣ
ꯑ
ꯑꯗꯨꯗꯤ ꯄꯨꯂꯤꯁ ꯍꯥꯟ ꯀꯧꯔꯁꯤꯦ ꯄꯨꯂꯤꯁ ꯍꯥꯟ ꯀꯧꯔꯁꯤꯒ ꯄꯨꯂꯤꯁꯁꯦ ꯇꯧꯔꯒ ꯃꯤꯅꯤꯠ ꯑꯅꯤꯃꯨꯛꯇ ꯂꯥꯛꯑꯦ
ꯎꯝ
ꯑꯗꯨꯒ ꯑꯗꯨꯒ ꯔꯒ ꯀ ꯀꯃꯥꯏꯅ ꯇꯧꯔꯤꯤꯣꯪꯕꯗꯤ ꯑꯩ ꯁꯨꯃꯥꯏꯅ ꯇꯧꯔꯒ ꯑꯩ ꯒꯥꯔꯤꯗꯣ ꯑꯩꯅ ꯐꯣꯟ ꯇꯧꯕꯗꯣ ꯑꯩꯅ ꯏꯁꯥꯅ ꯒꯥꯔꯤꯗꯨꯣ ꯎꯖꯔꯨꯏ ꯑꯗꯨꯕꯨ ꯑꯩꯅ ꯎꯔꯤ ꯑꯩꯅ ꯇꯥꯟꯅꯕ ꯉꯝꯗꯕ ꯩꯅꯦ ꯑꯗꯨ ꯃꯥꯅꯣ ꯑꯗꯨꯝ ꯀꯣꯜꯁꯨ ꯃꯥꯏ ꯄꯥꯏꯗꯕꯤ ꯑꯗꯨꯝ ꯊꯧꯈ꯭ꯔꯦ ꯈꯣꯠꯈ꯭ꯔꯦ ꯍꯥꯏ ꯑꯗꯨꯒ ꯉꯁꯥꯏ ꯑꯃ ꯑꯩ ꯊꯤꯡꯕꯤꯕ ꯎꯕꯔ ꯗ꯭ꯔꯥꯏꯚꯔ ꯑꯃ ꯀꯣꯟꯅ ꯑꯃꯨꯛ ꯊꯤꯟꯕꯤꯕꯗꯣ ꯑꯩꯒꯤ ꯍꯥꯏꯗꯤ ꯒꯥꯔꯤ ꯃꯆꯥꯗ ꯊꯤꯟꯕꯤꯕꯗꯣ
ꯎꯝ
ꯃꯥꯅ ꯀꯣꯜ ꯇꯧꯔꯛꯀꯦ ꯍꯥꯏꯕꯅꯦꯕ ꯃꯥ ꯐꯪꯉꯅꯤ ꯑꯗꯨ ꯃꯥꯁꯦ ꯀꯨꯝ ꯃꯔꯛꯇꯨꯗ ꯀꯣꯜ ꯇꯧꯔꯛꯑꯦꯕ ꯍꯥꯏꯗꯤ ꯑ ꯑꯗꯣ ꯑꯩ ꯃꯥꯏ ꯃꯔꯣꯟꯁꯦ ꯒ꯭ꯌꯥꯟ ꯇꯥꯗ꯭ꯔꯕ ꯄꯨꯔꯥ ꯄ꯭ꯔꯣꯄꯔ ꯄꯟꯖꯥꯕꯤ ꯉꯥꯡꯕꯒꯤ ꯈꯪꯕ꯭ꯔꯥ ꯑꯩꯅ ꯑ ꯑꯩꯁꯦ ꯑꯃ ꯍꯥꯏꯖꯦ ꯅꯪꯒꯤꯗꯣ ꯑꯩꯅ ꯐꯪꯉꯦ ꯁꯨꯃꯥꯏꯅ ꯏꯃꯥꯟꯅꯕ ꯑꯃꯒꯤ ꯃꯃꯥꯟꯅꯕ ꯈꯪꯅꯕ ꯑꯣꯏꯔꯝꯃꯦ ꯑꯗꯨꯅ ꯃꯥꯅ ꯇꯨ ꯐꯣꯜ ꯇꯧꯕꯗꯗꯤ ꯄꯥꯏꯈꯠꯂꯛꯑꯦ ꯑꯗꯣ ꯃꯥ ꯍꯥꯏꯁꯦ ꯃꯥꯒꯤ ꯀꯣꯜꯗꯣ ꯌꯥꯗꯦ ꯋꯥꯆꯞꯇ ꯂꯣꯏꯅ ꯇꯧꯕꯤꯔꯛꯑꯣ ꯍꯥꯏ ꯃꯥꯏꯗꯣ ꯑꯦꯛꯁꯀ꯭ꯌꯨꯁꯅꯦꯕ ꯍꯥꯏꯗꯤ ꯀꯣꯜꯗꯣ ꯑꯩ ꯅꯍꯥꯟꯗ ꯁꯤꯁꯨ ꯉꯁꯥꯏꯁꯨ ꯊꯝꯃꯦ ꯍꯥꯏꯕꯗꯤ ꯍꯥꯏ ꯌꯥꯗ꯭ꯔꯕꯅꯤꯅ ꯑꯦ ꯑꯩ ꯀꯣꯜꯗꯣ ꯌꯥꯗꯕꯅꯤ ꯅꯝꯕꯔ ꯌꯥꯗꯕꯅꯤ ꯃꯣꯏꯁꯨ ꯈꯪꯅꯔꯦꯕ ꯅꯪ ꯁꯨꯃꯥꯏꯅ ꯑꯉꯥꯡ ꯑꯃꯒꯤ ꯕꯦꯛꯒ ꯑꯃ ꯌꯥꯎꯒꯦ ꯍꯥꯏꯌꯦ ꯂꯩꯕ꯭ꯔꯥ ꯌꯦꯡꯉꯣ ꯑꯗꯨꯃꯥꯏꯅ ꯍꯥꯏꯅꯕ ꯀꯥꯟꯁꯤꯗꯁ ꯃꯥꯗꯤ ꯀꯃꯥꯏꯅ ꯈꯪꯉꯣꯏꯗꯣꯏꯅꯣ ꯕꯦꯒꯛꯇꯣ ꯃꯥꯒꯤ ꯅꯥꯀꯟꯗ ꯌꯥꯎꯝꯅꯤꯅ
ꯎꯝ ꯎꯝ ꯎꯝ
ꯑꯗꯨꯗ ꯃꯅꯤꯡꯗ ꯌꯥꯎꯔꯗꯤ ꯎꯗꯦ ꯍꯥꯏꯕ ꯌꯥꯏꯑꯕ ꯃꯃꯥꯡꯗ ꯌꯥꯎꯔꯤꯃꯤꯅ ꯎꯗꯦ ꯍꯥꯏꯗꯨꯗꯤ ꯌꯥꯝꯅ ꯀꯩꯅꯣ ꯑꯣꯏꯔꯣꯏꯗꯕ ꯋꯥꯅꯤꯗꯅ
ꯑꯗꯨ ꯑꯗꯨꯅꯦ
ꯑꯗꯨꯗꯨꯒ ꯑꯗꯨꯃꯥꯏꯅ ꯇꯧꯔꯒ ꯍꯥꯏꯔꯛꯑꯦ ꯑꯗꯨꯗꯨꯒ ꯃꯥꯁꯦ ꯑꯗꯨ ꯀꯥꯏꯕꯩꯌꯦꯁ ꯑꯣ ꯑꯩ ꯐꯣꯟꯗꯣ ꯉꯁꯥꯏꯒꯤ ꯃꯥ ꯑꯃ ꯑꯉꯥꯡ ꯉꯁꯥꯏꯒꯤ ꯐꯣꯟ ꯇꯧꯋꯦ ꯍꯥꯏꯅ ꯅꯪ ꯄꯥꯏꯈꯠꯇꯦꯁꯨ ꯍꯥꯏꯅ ꯍꯥꯏꯕꯁꯤꯗ ꯑ ꯑ ꯉꯈꯣꯏꯣꯏ ꯀꯩꯅꯣ ꯇꯧꯕꯩꯅꯤ ꯈꯣꯠꯄꯩꯅꯤ ꯑ ꯀꯩꯅꯣ ꯐꯣꯟ ꯅꯝꯕꯔ ꯌꯥꯗꯕꯩꯅꯤ ꯋꯥꯠꯆꯞꯇꯅ ꯇꯧꯍꯜꯂꯣ ꯌꯥꯅꯤ ꯌꯥꯅꯤ ꯍꯥꯏ ꯑꯗꯣ ꯋꯥꯆꯞꯇ ꯀꯣꯜ ꯇꯧꯔꯛꯑꯦ ꯋꯥꯆꯞꯇ ꯀꯣꯜ ꯇꯧꯔꯛꯑꯒ ꯋꯥꯆꯞꯇ ꯀꯣꯜ ꯇꯧꯔꯛꯄꯁꯤꯗ ꯀꯩꯅꯣ ꯇꯧꯔꯦ ꯎꯝ ꯎꯝ ꯋꯥꯆꯦꯞꯇ ꯀꯣꯜ ꯇꯧꯕꯁꯤꯗ ꯔꯤꯡꯁꯦ ꯆꯠꯍꯜꯂꯦ ꯃꯥꯅ ꯑꯗꯨ ꯆꯠꯄ ꯀꯥꯟꯁꯤꯗ ꯄꯨꯂꯤꯁꯇ ꯗꯥꯏꯔꯦꯛ ꯄꯥꯏꯍꯜꯂꯛꯑꯏꯅ ꯄꯨꯂꯤꯁꯅ ꯑꯦ ꯅꯪ ꯑꯗꯨꯃꯥꯏꯅ ꯇꯧꯒꯦ ꯈꯣ ꯄꯥ ꯑꯗꯨꯗꯨ ꯇꯪ ꯇꯛꯅ ꯅꯝꯁꯤꯜꯂꯦ ꯑꯗꯨꯗꯨꯒ ꯑꯩ ꯍꯧꯖꯤꯛ ꯂꯥꯛꯄ ꯌꯥꯔꯔꯣꯏ ꯃꯥ ꯍꯥꯏꯅꯤ ꯃꯥꯁꯦ ꯌꯥꯝꯅ ꯄꯨꯂꯤꯁꯅꯦ ꯈꯪꯗꯕꯖꯥꯠꯅꯦꯕ ꯑꯩ ꯑꯍꯥꯟꯕꯗ ꯂꯥꯛꯑꯔꯣꯏ ꯑꯩ ꯂꯥꯛꯑꯔ ꯑꯩ ꯑꯩ ꯂꯥꯛꯄ ꯐꯔꯛ ꯇꯥꯔꯅꯤ ꯑꯩꯒꯤ ꯖꯤꯔꯛ ꯄꯨꯔꯛꯄ ꯔꯦ ꯖꯤꯔ ꯀ ꯂꯄ ꯅꯕ ꯍꯣꯏ ꯈꯔ ꯍꯧ ꯂꯄꯦ ꯊꯥꯔꯇꯤ ꯃꯤꯠꯁꯀꯤ ꯒꯥꯔꯤꯅꯦ
ꯎꯝ
ꯑꯗꯣ ꯖꯤꯔ ꯄꯤꯔꯛꯄꯨꯔꯗ ꯂꯩꯔꯛꯦ ꯅꯪ ꯍꯧꯖꯤꯛꯇ ꯀꯩꯅꯣ ꯇꯧꯔ ꯖꯤꯔꯛꯄꯨ ꯀꯃꯥꯏꯅ ꯌꯧꯔꯤꯅꯣ ꯈꯣꯠꯂꯤꯅꯣ ꯑꯗꯨꯗꯨꯗ ꯃꯥ ꯖꯔꯄꯨꯔꯗ ꯂꯩꯒꯦꯔꯥ ꯅꯪ ꯑꯃꯗ ꯂꯩꯒꯦꯔꯃꯤ ꯑꯉꯥꯡꯒꯤ ꯄꯣꯠꯇꯨ ꯌꯥꯎꯔꯝꯃꯤꯅ ꯅꯪ ꯑꯗꯨ ꯊꯤꯜꯂꯛꯇꯕ ꯌꯥꯔꯔꯣꯏ ꯁꯤꯅꯦ ꯕꯁ ꯑꯗꯨ ꯐꯔꯛ ꯇꯥꯗꯧ ꯃꯥꯜꯂꯦ ꯉꯁꯤꯗꯤ ꯈꯣꯠꯄꯗꯤꯒ ꯍꯥꯏꯔꯦ ꯑꯗꯨ ꯐꯔꯦ ꯐꯔꯦ ꯑꯗꯣ ꯑꯩꯈꯣꯏꯗꯤ ꯄꯨꯂꯤꯁꯅꯦ ꯆꯥꯟꯗꯤꯒꯔ ꯄꯨꯂꯤꯁꯇꯒꯤꯔ ꯐꯥꯎꯔꯛꯄꯅꯦ ꯑꯗꯨꯅ ꯅꯪ ꯁꯤꯁꯦ ꯊꯤꯜꯂꯛꯇꯕ ꯀꯥꯟꯗ ꯅꯪ ꯑꯩꯈꯣꯏꯅꯗꯤ ꯅꯪꯒꯤ ꯍꯧꯖꯤꯛ ꯅꯪ ꯒꯥꯔꯤ ꯅꯝꯕꯔꯗꯩ ꯀꯩꯗꯩ ꯂꯣꯏ ꯈꯪꯕꯅꯤꯅ ꯅꯪꯒꯤ ꯇ꯭ꯔꯦꯁ ꯇꯧꯕꯗꯣ ꯌꯥꯝ ꯂꯥꯏꯔꯦ ꯅꯪ ꯇ꯭ꯔꯦꯁ ꯇꯧꯕ ꯂꯥꯏꯐꯇꯣꯈꯣꯏ ꯅꯪ ꯃꯅꯥꯛꯇ ꯂꯥꯛꯑꯣ ꯍꯥꯏꯕ꯭ꯔꯥ ꯅꯪꯅ ꯑꯩꯈꯣꯏ ꯃꯅꯥꯛꯇ ꯂꯥꯛꯀꯦ ꯍꯥꯏꯕ꯭ꯔꯥ ꯍꯥꯏ ꯃꯥꯁꯦ ꯂꯥꯛꯑꯦ ꯂꯥꯛꯑꯒꯦ ꯄꯔ ꯊꯥꯔꯇꯤ ꯃꯤꯅꯤꯠꯁ ꯃꯨꯛꯇꯤ ꯆꯪꯉꯅꯤꯅ ꯍꯥꯏ ꯍꯣꯏ ꯆꯪꯉꯦ ꯑꯃꯔ ꯉꯁꯤꯗ ꯊꯤꯜꯂꯛꯇꯕꯗꯤ ꯌꯥꯔꯣꯏ ꯍꯥꯏꯔꯒ ꯄꯨꯂꯤꯁꯇ ꯇꯛ ꯇꯧ ꯅꯝꯃꯦ ꯑꯗꯨꯒ ꯃꯥꯁꯦ ꯑ ꯑꯗꯨ ꯑꯩ ꯂꯥꯛꯑꯒꯦ ꯑꯗꯣ ꯑꯩꯉꯣꯟꯗ ꯂꯨꯄꯥ ꯂꯤꯁꯤꯡ ꯑꯃ ꯄꯤꯌꯣꯏ ꯑꯦꯛꯁꯇ꯭ꯔꯥ
ꯄꯦ
ꯑꯩꯁꯦ ꯑꯩꯁꯦ ꯍꯣꯏ ꯍꯣꯏ ꯄꯤꯔꯒꯦ ꯍꯥꯏꯈ꯭ꯔꯣꯅ ꯍꯥꯏꯔꯦ ꯑꯗꯨꯗꯨꯒ ꯑꯩꯁꯨ ꯑꯗꯨ ꯇꯦꯟꯁꯟꯗꯣ ꯋꯥꯡꯕꯒꯤ ꯑꯗꯨꯝ ꯄꯤꯔꯒꯦ ꯍꯥꯏꯔꯣꯅ ꯍꯥꯏꯔ ꯑꯗꯣ ꯃꯥꯁꯦ ꯄꯨꯂꯤꯁꯅ ꯑ ꯕꯠ ꯍꯧꯖꯤꯛꯀꯤꯗꯤ ꯑꯗꯨꯝ ꯍꯥꯏꯖꯍꯧꯔꯁꯅꯗ ꯍꯣꯔꯦꯟ ꯂꯥꯛꯑꯀꯥꯟꯗ ꯑꯩꯈꯣꯏꯅ ꯍꯥꯏ ꯃꯒ ꯂꯣꯏꯔꯦ ꯈꯣꯠꯂ ꯂꯣꯏꯔꯦꯅ ꯍꯥꯏꯌꯦ ꯃꯥꯁꯦ ꯑꯁ ꯑꯩ ꯅꯨꯃꯤꯠꯇꯣ ꯕꯒ ꯑꯗꯨꯝ ꯃꯌꯥꯡ ꯍꯜꯂꯨꯕꯤ ꯍꯜꯂꯨꯕ ꯃꯌꯥꯝꯗꯨ ꯌꯥꯝ ꯅꯨꯡꯁꯤ ꯈꯪꯕ꯭ꯔꯥ ꯕꯦꯦꯛ ꯐꯪꯉꯕ ꯅꯠꯇ꯭ꯔꯣ ꯕꯦꯇꯥꯁ ꯄꯥꯈꯠꯂꯨꯅ ꯄꯥꯈꯠꯂꯥꯜꯂꯑꯣ ꯁꯤ ꯐꯥꯃ ꯂꯥꯛꯁꯦ ꯍꯩ ꯃꯍꯤꯒ ꯊꯣꯛꯎ ꯂꯥꯛꯑꯣꯁꯦ ꯑ ꯇꯥꯎꯔꯛꯥꯛꯑꯣ ꯅꯪꯕꯣꯁ ꯀꯃꯥꯏꯅ ꯇꯧꯅꯣꯅꯦ ꯑꯗꯨꯗꯒꯤ ꯍꯅꯨꯕ ꯇꯨꯞꯞ ꯈꯔꯅ ꯆ ꯑꯗꯨꯅ ꯍꯧꯖꯤꯛ ꯍꯧꯖꯤꯛ ꯀꯥꯟꯗ ꯑꯉꯥꯡꯁꯦ ꯍꯣꯏ ꯁꯥꯎꯗꯤ ꯁꯥꯎꯅꯨꯀꯣ ꯕꯦꯇꯥ ꯑꯗꯣ ꯍꯧꯖꯤꯛꯀꯥꯟꯒꯤ ꯑꯉꯥꯡꯁꯤꯡꯁꯦ ꯐꯣꯟ ꯄꯥꯏꯕꯗ ꯑ ꯈꯪꯍꯧꯗ꯭ꯔꯣꯏ ꯑꯣꯏꯔꯝꯅꯤ ꯍꯥꯏ ꯍꯥꯏꯅ ꯑꯪꯀꯜ ꯍꯣꯏ ꯆꯨꯝꯕꯗꯤ ꯆꯨꯝ ꯃ ꯠ ꯑꯗꯣ ꯑꯩꯗꯤ ꯑ ꯑꯪꯀꯜ ꯑꯩꯗꯤ ꯃꯃꯥꯡꯗ ꯊꯕꯗꯣ ꯑꯩꯗꯤ ꯑꯩꯒꯤ ꯏꯃꯥꯟꯅꯕꯤ ꯑꯃ ꯍꯣꯁꯇꯦꯜ ꯊꯤꯜꯂꯨꯕꯅꯦ ꯑꯗꯣ ꯃꯥꯒꯤ ꯄꯣꯠ ꯃꯌꯥꯝꯗ ꯁꯪꯗꯕꯗ ꯑꯩ ꯚꯥꯞ ꯑꯣꯏꯔꯨꯗꯕꯅꯤ ꯈꯣꯠꯄꯅꯤꯅ ꯍꯥꯏ ꯍ ꯀꯩ ꯀꯥꯏꯛꯩ ꯀꯥꯏꯗꯤꯁꯤ ꯐ ꯐꯪꯗꯣꯔꯔꯕꯅꯤꯁꯦ ꯑꯗꯨ ꯑꯗꯨ ꯍꯥꯏꯔ ꯑꯗꯨ ꯐꯪꯉꯅꯤ ꯐꯪꯉꯅꯤꯅ ꯍꯥꯏꯔꯒ ꯐꯪꯉꯦ ꯑꯗꯨ ꯂꯥꯛꯑꯦ ꯂꯥꯛꯑꯒ ꯑ ꯑꯁ ꯚꯩꯌꯥ ꯑꯁ ꯑꯩ ꯖꯤꯔꯛꯄꯨꯔꯗꯒꯤ ꯒ꯭ꯟ ꯇꯥꯅ ꯁꯤꯜ ꯂꯥꯛꯏꯅꯤ ꯁꯤꯜ ꯂꯥꯛꯏꯅꯤ ꯑꯗꯨꯝ ꯇꯧ ꯂꯩꯦꯕ ꯑꯩ ꯍꯥꯏꯗꯤ ꯍꯥꯏꯗꯤ ꯄꯩꯁꯥꯁꯨ ꯏ ꯄꯤꯔꯣꯏ ꯁꯨꯡ ꯄꯤꯔꯣꯏꯅ ꯑꯗꯨꯝ ꯃꯣꯛꯑ ꯂꯩꯈ꯭ꯔꯦꯕ ꯑꯩꯗꯣ ꯑꯗꯨꯗꯨꯒ ꯑꯗꯨꯃꯥꯏꯅ ꯇꯧꯅꯔꯒ ꯑꯗꯨꯒ ꯄꯨꯂꯤꯁꯁꯨ ꯌꯥꯎꯕꯒꯤ ꯃꯥꯗꯣ ꯍꯥꯏꯕ ꯍꯩꯇ꯭ꯔꯦ ꯉꯝꯗ꯭ꯔꯦꯕ ꯄꯨꯂꯤꯁꯇꯨ ꯄꯨꯂꯤꯁꯀꯤ ꯌꯨꯅꯤꯐ ꯐꯣꯟꯗꯨ ꯎꯔꯅꯣ ꯍꯥꯏꯕ ꯉꯝꯗ꯭ꯔꯦꯕ ꯈꯪꯕ꯭ꯔꯥ
ꯎꯝ
ꯑꯗꯨ ꯑꯗꯨꯝ ꯂꯣꯏꯁꯤꯟꯒ꯭ꯔꯦ ꯋꯥꯔꯤ ꯑꯗꯣ ꯑꯗꯨꯝ ꯍꯟꯒ꯭ꯔꯦ ꯑꯁ ꯑꯩ ꯑꯗꯨ ꯅꯨꯃꯤꯠꯇꯣ ꯑꯩ ꯑꯌꯨꯛ ꯉꯟ ꯇꯥꯊꯣꯛꯄꯗꯣ ꯑꯩ ꯌꯨꯝꯗ ꯄꯨꯡ ꯃꯥꯄꯟ ꯑꯗꯨꯋꯥꯏ ꯆꯪꯉꯦ
ꯎꯝ
ꯑꯁ ꯋꯥꯖꯥꯠꯅꯦ ꯑꯩꯗ ꯅꯨꯃꯤꯠꯇꯨꯃ ꯄꯨꯔꯥ ꯏꯊꯟꯇ ꯇꯨꯒ ꯑꯩ ꯂꯣꯏꯅꯃꯛ ꯄꯩꯁꯥꯗꯣ ꯂꯣꯏ ꯐꯪꯉꯦ ꯈꯣꯠꯂꯦ ꯕꯦꯛ ꯑꯩꯗꯣ ꯂꯣꯏ ꯁꯨꯔꯦꯅ ꯍꯥꯏꯈ꯭ꯔꯀꯥꯟꯗꯅꯦ ꯑꯩꯁꯦ ꯅꯦꯅꯥ ꯇꯥꯅ ꯑꯩꯈꯣꯏꯃꯥꯗ ꯐꯣꯟ ꯇꯧꯔꯦ ꯏꯃꯥ ꯑꯩ ꯉꯁꯤ ꯁꯨꯃꯥꯏꯅ ꯁꯨꯃꯥꯏꯅ ꯇꯧꯔꯦ ꯁꯨꯃꯥꯏꯅ ꯁꯃꯥꯏꯅ ꯇꯧꯔꯦ ꯑꯗ ꯕꯦꯛꯇꯣ ꯐꯪꯗꯤ ꯐꯪꯉꯦ ꯍꯥꯏꯔꯒ ꯅꯠꯇ꯭ꯔꯗꯤ ꯑꯗꯨꯗꯩ ꯃꯣꯏꯗꯣ ꯑꯗꯨ ꯕꯦꯛ ꯃꯥꯡꯉꯤꯀꯥꯟꯗ ꯀꯣꯜ ꯇꯧ ꯇꯥꯔꯗꯤ ꯃꯣꯏꯁꯨ ꯄꯥꯈꯠꯂꯅꯤꯗꯅ ꯑꯗꯨꯗ ꯑꯩ ꯑꯗꯨꯝ ꯏꯊꯟꯗ ꯑꯗꯨꯝ ꯍꯦꯟꯗꯜ ꯇꯧꯔꯒꯦ ꯑꯗꯨꯒ ꯀꯣꯟꯅ ꯇꯞꯅ ꯇꯧꯔꯒꯦꯅ ꯑꯁ ꯑꯩ ꯏꯊꯟꯗ ꯑꯗꯨꯝ ꯗꯨꯀꯥꯟꯗ ꯉꯛꯑꯦ ꯍꯥꯏꯕ ꯍꯥꯏꯗꯤ ꯑꯩꯁꯦ ꯋꯥꯎ ꯀꯥꯏ ꯏꯁꯥꯅ ꯈꯟꯖꯕꯗꯣ ꯍꯥꯏꯗꯤ ꯉꯝꯃꯤꯅꯦꯒꯥꯏ ꯍꯥꯏꯗꯤ ꯂꯥꯏꯛ ꯑꯗꯨꯝ ꯀꯥꯟꯗ